ꯅꯪꯁꯦ
ꯍꯂꯣ ꯏꯆꯦ
ꯍꯥꯎ ꯅꯪ ꯊꯕꯛ ꯁꯪꯕ꯭ꯔꯣ ꯋꯥꯔꯤ ꯁꯥꯕ ꯌꯥꯕꯔꯣ
ꯑꯣ ꯁꯪꯉꯦ ꯁꯪꯉꯦ ꯏꯆꯦ ꯑꯩꯁꯨ ꯆꯥꯛ ꯏꯁꯤꯡꯒ ꯆꯥꯥ ꯂꯣꯏꯔꯦ ꯇꯣꯛꯑꯒꯥ ꯂꯩꯔꯤ
ꯑꯣꯍ ꯑꯗꯨꯗ ꯑꯩ ꯅꯪ ꯅꯍꯥꯟ ꯅꯣꯡꯃ ꯑꯃ ꯑꯥ ꯂꯣꯛꯇꯥꯛꯀꯤ ꯂꯣꯛꯇꯥꯛꯇꯥ ꯍꯣꯝ ꯏꯁꯇꯦꯒꯤ ꯑꯃ ꯍꯥꯏꯐꯦꯠ ꯍꯥꯏꯔꯝꯕꯗꯣ ꯑꯗꯨꯒ ꯑꯥ ꯑꯩꯁ ꯗꯨꯝ ꯍꯥꯏꯒꯦꯅ ꯇꯧꯔꯛꯏꯅꯤ ꯑꯩꯈꯣꯏ ꯏꯃꯥꯟꯅꯕꯤ ꯑꯃ ꯂꯩꯌꯦꯕꯀꯣ ꯑꯗꯨ ꯑꯩꯅ ꯍꯪꯕ ꯃꯅ ꯄꯩꯁꯥ ꯀꯌ ꯀꯌꯥ ꯀꯃꯥꯏꯅ ꯂꯧꯒꯦ ꯑꯩꯈꯣꯏꯁꯨ ꯅꯣꯡꯃ ꯂꯥꯛꯀꯦ ꯈꯣꯠꯀꯦꯅ ꯑꯗꯨꯃꯥꯏꯅ ꯍꯥꯏꯐꯦꯠ ꯍꯥꯏꯕ ꯃꯥꯃꯥꯟꯅ ꯍꯣꯏ ꯂꯥꯛꯑꯣ ꯑꯣ ꯑꯣ ꯅꯣꯏ ꯂꯥꯛꯄꯕꯨ ꯄꯩꯁꯥ ꯀꯌꯥꯝꯕꯨ ꯂꯧꯔꯨꯗꯨꯕꯅꯣ ꯑꯗꯨꯝ ꯌꯦꯡꯉꯒ ꯀꯩꯅꯣ ꯇꯧꯒꯦ ꯃꯤ ꯑꯇꯩꯗꯗꯤ ꯃꯤ ꯑꯃꯗ ꯂꯨꯄꯥ ꯆꯥꯝꯃꯉꯥ ꯆꯥꯝꯃꯉꯥ ꯂꯧꯋꯦ ꯑꯍꯤꯡ ꯂꯦꯛꯄꯒꯤ ꯑꯣꯏꯅꯗꯤ ꯑꯗꯨꯗꯨꯒ ꯆꯥꯕ ꯊꯛꯄꯗꯤ ꯃꯁꯥꯅ ꯄꯨꯅꯖꯔꯛꯑꯦ ꯑꯗꯨꯒ ꯒ꯭ꯌꯥꯁꯀꯨꯝꯕ ꯀꯣ ꯂꯤꯛꯇꯣ ꯑꯗꯨꯝꯕ ꯊꯣꯡꯕ ꯊꯥꯛꯄꯗ ꯆꯪꯗꯧꯕ ꯄꯣꯠ ꯆꯩꯩ ꯑꯗꯨꯒꯨꯝꯕꯗꯤ ꯃꯣꯏꯅ ꯄꯨꯊꯣꯛꯑꯦꯅ ꯑꯗꯨꯃꯥꯏꯅ ꯍꯥꯏꯌꯦ ꯑꯗꯨꯒ ꯑꯍꯤꯡ ꯂꯦꯛꯇ꯭ꯔꯒꯅ ꯃꯤ ꯑꯃꯗ ꯂꯨꯄꯥ ꯆꯍꯨꯝ ꯍꯥꯏꯕ꯭ꯔꯥ ꯆꯍꯨꯝ ꯆꯥꯝꯃꯔꯤ ꯑꯗꯨꯃꯥꯏꯅ ꯁꯥꯏꯑꯦ ꯑꯗꯨꯝ ꯆꯥꯕ ꯊꯛꯄ ꯑꯗꯨꯝ ꯃꯁꯥꯅ ꯂꯣꯏꯅ ꯄꯨꯖꯔꯛꯄ ꯑꯗꯨꯁꯨ ꯑꯗꯨ ꯄꯨꯔꯛ ꯅꯠꯇ꯭ꯔꯒꯅ ꯑꯃꯨꯛꯀ ꯄꯩꯁꯥꯗꯣ ꯍꯦꯟꯅ ꯂꯧꯋꯦꯅ ꯑꯗꯨꯃꯥꯏꯅ ꯍꯥꯏꯌꯦ ꯑꯗꯨꯒ ꯃꯣꯏꯒꯤ ꯍꯤ ꯍꯣꯟꯕꯒꯤ ꯍꯥꯏꯇꯥꯔꯦꯅꯦ ꯑꯗꯨ ꯆꯥꯔꯖ ꯑꯃ ꯂꯨꯄꯥ ꯆꯥꯝꯃꯉꯥ ꯍꯥꯏꯕ ꯕ꯭ꯔꯥ ꯑꯃꯒ ꯂꯧꯋꯦꯅ ꯍꯥꯏ ꯑꯗꯨꯃꯥꯏꯅ
ꯑꯣ
ꯂꯥꯛꯑꯣ ꯑꯗꯨꯃꯥꯏꯅ
ꯅꯣꯡꯁꯤꯡ ꯇꯥꯕ ꯃꯇꯝꯗꯗꯤ ꯗꯤ ꯂꯩꯕ ꯅꯨꯡꯉꯥꯏꯗꯣꯏ ꯖꯥꯔꯣ ꯃꯣꯏꯗꯨꯕꯣ
ꯅꯣꯡꯇꯪ ꯆꯨꯝꯅ ꯇꯥꯔꯗꯤ ꯀꯩꯁꯨꯝꯇ ꯀꯤꯅꯤꯡꯉꯥꯏ ꯂꯩꯇꯦꯕꯀꯣ ꯈꯥꯛꯄ ꯂꯥꯎꯕ ꯅꯨꯡꯁꯤꯠ ꯇꯧꯔꯛꯄ ꯑꯩꯈꯣꯏꯗꯤ ꯂꯣꯛꯇꯥꯛ ꯃꯌꯥꯏꯅꯤꯅ ꯈꯤꯇꯪ ꯀꯤꯡꯅꯤꯡꯉꯥꯏ ꯑꯣꯏꯗꯅ ꯐꯣ ꯅꯨꯡꯁꯤꯠꯅꯒ ꯍꯨꯝꯃꯒ
ꯍꯣꯏ ꯑꯗꯨꯅꯤ
ꯅꯤꯅ ꯊꯣꯛꯂꯛꯑꯣ ꯀꯟꯕꯤꯌꯣ ꯈꯣꯠꯂꯣ ꯁꯨꯃꯥꯏꯅ ꯇꯧꯔꯦꯅ ꯍꯥꯏꯕꯁꯨ ꯃꯣꯏꯁꯨ ꯑꯃꯝꯕꯅꯤꯅꯀꯣ ꯈꯇꯪ ꯑꯗꯨꯃꯗꯤ ꯈꯨꯗꯣꯡ ꯆꯥꯗꯕ ꯅꯨꯡꯉꯥꯏꯇꯕ ꯑꯗꯨꯝꯕ ꯈꯔ ꯊꯣꯛꯀꯗ꯭ꯔꯥ
ꯍꯣꯏ ꯍꯣꯏ ꯑꯗꯣ ꯏꯆꯦ ꯆꯠꯇꯤ ꯆꯠꯂꯁꯦ ꯑꯗꯣ ꯍꯟꯗꯛꯁꯦ ꯉꯔꯥꯡ ꯅꯍꯥꯟꯗ ꯑꯃꯨꯛ ꯅꯨꯡꯁꯤꯠ ꯀꯟꯅ ꯁꯤꯠꯄ ꯑꯃꯨꯛ ꯀꯟꯅ ꯇꯧꯈꯠꯂꯛꯏꯕ
ꯆꯥꯎꯈꯠꯂꯛꯏ ꯍꯧꯖꯤꯛꯀꯥꯟꯒꯤ ꯅꯣꯡ ꯅꯨꯡꯁꯤꯠꯁꯦ ꯍꯥꯏꯗꯤ ꯅꯣꯡ ꯇꯥꯅꯤ ꯍꯥꯏꯕ ꯈꯪꯗꯕꯒꯤ ꯃꯑꯣꯡꯗ ꯇꯥꯔꯛꯇ꯭ꯔꯣ ꯅꯍꯥꯟꯅ ꯇꯧꯏꯗꯣ ꯌꯦꯡꯉꯣꯅꯦ ꯅꯨꯡꯁꯥ ꯇꯞ ꯇꯥꯏꯅ ꯁꯥꯔꯝꯃꯒ ꯎꯝ
ꯄꯤ ꯇꯧꯋꯦꯕ ꯍ ꯑꯗꯨ ꯏꯆꯦ ꯅꯣꯡꯅꯤꯅꯤ ꯌꯦꯡꯉꯁꯦ ꯍꯥꯏꯗꯤ ꯋꯦꯗꯔꯒꯤ ꯐꯤꯕꯝꯁꯦꯀꯣ ꯍꯥꯏꯗꯤ ꯑꯗꯨꯒ ꯈꯤꯇꯪ ꯅꯨꯡꯁꯥ ꯈꯔ ꯌꯥꯝ ꯁꯥꯒꯗꯕ ꯑꯃꯗ ꯑꯗꯩ ꯇꯧꯔꯁ ꯑꯩꯁꯦ
ꯇꯧꯁꯦ ꯇꯧꯁꯦ
ꯎꯝ ꯑꯗꯣ ꯏꯆꯦ ꯃꯣꯏ ꯆꯦ ꯔꯦꯅꯨ ꯆꯦ ꯔꯦꯅꯨ ꯍ ꯑꯩꯁꯨ ꯀꯀꯥꯁꯨ ꯄꯥꯎ ꯍꯥꯏꯕꯤꯈ꯭ꯔꯒꯦ
ꯎꯝ ꯍꯥꯏꯒ꯭ꯔꯣ ꯍꯥꯏꯒ꯭ꯔꯣ ꯃꯣꯏ ꯑꯇꯩ ꯑꯇꯩꯁꯨ ꯆꯠꯅꯤꯡꯕ ꯀꯅꯥ ꯀꯅꯥꯅꯣ ꯃꯈꯣꯏ ꯈꯔ ꯍꯧꯅꯔꯒ ꯑꯩꯅꯁꯨ ꯑꯃꯨꯛ ꯏꯃꯥꯟꯅꯕꯤꯗꯨꯗ ꯍꯥꯏꯈ꯭ꯔꯒꯦꯕ ꯂꯥꯛꯇꯧꯕ ꯅꯨꯃꯤꯠꯇꯣ ꯑꯩꯈꯣꯏꯅ ꯂꯦꯞꯄꯒꯀꯣ
ꯍꯣꯏ ꯑꯗꯨꯝ ꯍꯥꯏꯒ‍꯭ꯔꯒ ꯌꯥꯔꯅꯤꯀꯣ ꯏꯆꯦ ꯑꯩꯈꯣꯏ ꯆꯥꯅꯕꯁꯦ ꯄꯨꯁꯦ ꯍꯥꯏꯔꯣ ꯀꯃꯥꯏ ꯇꯧꯁꯦ ꯍꯥꯏꯅꯣ
ꯆꯥꯅꯕꯁꯦ ꯑꯩꯈꯣꯏꯅ ꯑꯣꯏꯅ ꯑꯗꯨꯝ ꯄꯨꯔ ꯆꯠꯂꯁꯦ ꯆꯥꯅꯕꯁꯦ ꯑꯩ ꯈꯣꯏꯅ ꯑꯣꯏꯅ ꯑꯗꯨꯝ ꯄꯨꯔ ꯆꯠꯂꯁꯦ ꯃꯤꯉꯣꯟꯗ ꯂꯩꯍꯜꯂꯝꯕꯗꯨꯁꯨ ꯅꯨꯡꯉꯥꯏꯇꯦꯗꯅꯀꯣ ꯏꯁꯥꯅ ꯏꯃꯤꯠꯅ ꯎꯔ ꯑꯄꯥꯝꯕꯗꯣ ꯈꯜꯂꯒ ꯑꯗꯨꯝ ꯂꯩꯒ꯭ꯔꯖꯦ ꯑꯗꯨꯒ ꯑꯩꯈꯣꯏꯅ ꯆꯠꯄꯒꯤ ꯇꯧꯕꯗꯣ ꯈꯣꯏ ꯕꯖꯥꯔꯗ ꯏꯃꯥ ꯈ꯭ꯋꯥꯏꯔꯝꯕꯟꯗ ꯑꯗꯨꯝ ꯄꯨꯂꯞ ꯊꯦꯡꯅꯔꯦꯗꯅ ꯁꯥꯃꯨ ꯃꯈꯣꯡꯗ ꯑꯗꯨꯗꯨꯒ ꯆꯠꯄꯩ ꯊꯣꯛꯂꯛ ꯑꯗꯨꯗ ꯑꯗꯨꯝ ꯁ꯭ꯋꯥꯏꯗꯒꯤ ꯑꯍꯣꯡ ꯑꯆꯥꯎ ꯍꯩ ꯔꯥ ꯑꯣꯏꯔꯁꯨ ꯑꯗꯨꯝ ꯑꯦꯟꯖꯥꯡ ꯅꯥꯄꯤ ꯀꯩꯀꯥꯗꯣ ꯂꯩꯈ꯭ꯔꯦꯗꯅ ꯑꯗꯨꯒ ꯌꯦꯟ ꯀꯩꯀꯥꯗꯨꯅꯥ ꯃꯣꯏꯔꯥꯡꯗꯒꯤ ꯂꯩꯔꯨꯔꯒꯀꯣ ꯑꯗꯨꯒ ꯌꯦꯟ ꯀꯩ ꯀꯥꯗꯨꯅ ꯑꯥ ꯃꯣꯏꯔꯥꯡꯗꯒꯤ ꯂꯩꯔꯨꯔꯥꯒ ꯀꯣ ꯃꯣꯏꯔꯥꯡꯒꯨꯝꯕꯗꯗꯤ ꯍꯩ ꯔꯥ ꯑꯗꯨꯝꯕ ꯀꯩꯀꯥꯁꯦ ꯈꯔ ꯇꯥꯡꯕꯅꯦꯕ ꯑꯗꯨꯅ ꯁ꯭ꯋꯥꯏꯗꯒꯤ ꯑꯍꯣꯡ ꯑꯆꯥꯎꯗꯨ ꯂꯩꯔꯒ ꯄꯨꯈꯤꯕꯅ ꯑꯗꯨꯝ ꯐꯔꯦꯕ
ꯍꯣꯏ ꯑꯗꯨꯅꯕꯨꯗꯤ ꯐꯩ ꯑꯥꯗ ꯁꯨ ꯑꯃꯨꯛ ꯀꯩꯅꯣ ꯊꯣꯡꯗꯣꯏ ꯁꯔꯨꯛꯄꯨꯗꯤ
ꯎꯝ ꯊꯥꯎ ꯊꯨꯝ ꯑꯗꯨ ꯑꯗꯥ ꯑꯗꯨꯒꯨꯝꯕ ꯃꯀꯨꯞ ꯃꯇꯥꯗꯨꯅ ꯑꯥꯗꯒꯤ ꯑꯗꯨꯝ ꯗꯨꯀꯥꯟꯗꯩ ꯂꯩꯁꯨ ꯌꯥꯏꯕ
ꯂꯩꯔꯖꯦ ꯏꯆꯦ ꯌꯥꯝ ꯀꯨꯏꯅ ꯍꯣꯏ ꯌꯥꯝ ꯀꯨꯏ ꯀꯨꯏꯊꯗꯕꯤꯗ ꯑꯗꯨꯝ ꯆꯠꯂꯁꯦ ꯍꯟꯗꯛꯇꯤ ꯉꯁꯤꯁꯨ ꯑꯗꯨꯝ ꯈꯔ ꯅꯣꯡ ꯑ ꯈꯔ ꯆꯨꯏꯗꯅ ꯅꯨꯡꯁꯤꯠꯁꯨ ꯈꯔ ꯌꯥꯎꯑꯦꯕ ꯎꯝ ꯑꯗꯣ ꯍꯌꯦꯡ ꯍꯪꯆꯤꯠ ꯈꯔ ꯁꯟꯗꯦꯒꯨꯝꯕꯗ ꯁꯪꯒꯗ꯭ꯔꯣ ꯏꯁꯦ
ꯁꯟꯗꯦꯒꯨꯝꯕ ꯑꯗ ꯁꯪꯒꯅꯤ ꯑꯗꯨ ꯆꯞꯄꯨ ꯆꯥꯔꯅꯤ
ꯃꯤꯉꯩꯁꯨ ꯊꯕꯛꯀꯨꯝꯕ ꯈꯣꯝꯅꯕ ꯃꯇꯝ ꯑꯣꯏꯗꯅ
ꯎꯝ
ꯗꯨꯀꯥꯟꯗ ꯑꯣꯏꯅ ꯍꯥꯏꯗꯤ ꯀꯩꯅꯣ ꯌꯦꯡꯉꯒ ꯆꯠꯄꯅ ꯐꯔꯅꯤ ꯏꯆꯦ
ꯎꯝ ꯑꯗꯨ ꯑꯩꯈꯣꯏ ꯑꯍꯤꯡ ꯂꯦꯛꯄ ꯍꯥꯏꯇꯥꯔꯗꯤꯀꯣ ꯎꯝ ꯑꯩꯈꯣꯏꯒꯤ ꯀꯣꯏꯕ ꯆꯠ ꯅꯨꯡꯉꯥꯏꯅꯕ ꯁꯟꯗꯦꯗ ꯆꯠꯇꯕꯤꯗ ꯁꯟꯗꯦ ꯑꯣꯏꯔꯗꯤ ꯃꯟꯗꯦꯃꯨꯛ ꯅꯟꯗꯣꯏꯅꯤꯗꯅ ꯁꯇꯔꯗꯦ ꯅꯨꯡꯗꯥꯡ ꯋꯥꯏꯔꯝꯒꯨꯝꯕ ꯆꯠꯂꯒ
ꯑꯧ ꯁꯟꯗꯦꯗꯨꯃꯑꯥꯗ ꯐꯖꯅ ꯑꯥ ꯍꯣꯏ ꯌꯥꯏ
ꯌꯥꯏ ꯁꯟꯗꯦꯒꯤ ꯅꯨꯡꯗꯥꯡꯋꯥꯏꯔꯝꯗ ꯑꯃꯨꯛ ꯍꯥꯏꯒꯠꯛꯄ ꯀꯣ ꯑꯗꯨꯅꯗꯤ ꯍꯦꯟꯅ ꯅꯨꯡꯉꯥꯏꯒꯗ꯭ꯔꯥ
ꯍꯣꯏ ꯑꯗꯨꯃꯥꯏꯅ ꯇꯧꯔꯁꯨ ꯑꯗꯨꯅꯗꯤ ꯍꯦꯟꯅ ꯅꯨꯡꯉꯥꯏ ꯔꯅꯤ ꯍꯥꯏꯗꯤ ꯑꯃꯨꯛ ꯆꯠꯂꯨꯕꯒꯤ ꯈꯣꯠꯂꯨꯕꯒꯤ ꯇꯧꯔꯒ ꯅꯣꯡꯉꯥꯟꯂ ꯃꯟꯗꯦ ꯑꯃꯨꯛ ꯇꯥꯕ ꯅꯨꯡꯉꯥꯏꯇꯦꯗꯅ ꯑꯗꯨꯅ ꯁꯟꯗꯦꯗ ꯍꯜꯂꯛꯑꯗꯤ ꯋꯥꯏ ꯁꯥꯡ
ꯎꯝ
ꯎꯝ ꯍꯣꯏ ꯑꯗꯨꯁꯨ ꯌꯥꯏ ꯏꯆꯦ
ꯊꯥꯡꯒ ꯀꯔꯥꯡ ꯆꯪꯕꯁꯨ ꯌꯥꯔꯦ
ꯑꯗꯥꯡ ꯑꯃꯨꯛ ꯐꯥꯎ ꯆꯠꯇ꯭ꯔꯤ ꯑꯗꯨꯗꯤ
ꯊꯥꯏꯅꯒꯤ ꯁꯨꯝ ꯃꯣꯏꯔꯥꯡ ꯁꯥꯏꯌꯣꯟꯗꯀ ꯌꯥꯎꯕ ꯈꯝꯕ ꯊꯣꯏꯕꯤꯒꯤ ꯋꯥꯔꯤꯗ ꯑꯗꯒꯤꯗꯤ ꯂꯩꯊꯦꯡ ꯀꯣꯅꯨꯗꯒ ꯌꯥꯎꯕ ꯍꯥꯎ ꯀꯩꯅꯣꯗ ꯂꯣꯠꯈꯤꯕꯒꯤꯀꯣ
ꯎꯝ
ꯀꯔꯥꯡꯗ ꯂꯣꯠꯈꯤꯕꯒꯤ ꯑꯗꯨꯒꯤ ꯃꯐꯝꯒ ꯗꯣ ꯂꯩꯌꯦꯕ ꯑꯗꯨ ꯃꯤꯅꯁꯨꯝ ꯆꯠꯅꯩꯌꯦꯕꯀꯣ
ꯆꯠꯁꯦ ꯏꯆꯦ ꯑꯩꯗꯤ ꯑꯗꯨꯒꯨꯝꯕꯗꯣ ꯀꯌꯥ ꯈꯪꯗꯦꯕ ꯑꯗꯨꯝ ꯀꯌꯥꯁꯨ ꯊꯤꯖꯟ ꯈꯪꯗꯦ ꯑꯗꯨꯒꯨꯝꯕꯗꯣ ꯌꯦꯡꯅꯤꯡꯉꯤ ꯏꯆꯦ ꯆꯠ
ꯎꯝ
ꯑꯗꯨꯋꯥꯏꯗ ꯑꯇꯩ ꯆꯠꯅꯤꯡꯕ ꯀꯩꯀꯥ ꯂꯩꯕꯗꯣ ꯑꯗꯨꯝ ꯑꯅꯛꯄꯗ ꯆꯠꯊꯣꯛꯁꯦꯁꯦ ꯂꯥꯛꯏꯉꯩꯁꯤꯗ
ꯌꯥꯏ ꯆꯠꯁꯦ ꯑꯗꯣ ꯑꯩꯈꯣꯏꯅ ꯏꯁꯥꯒꯤ ꯒꯥꯔꯤꯒꯨꯝꯕꯗ ꯆꯠꯂꯗꯤꯅꯦ ꯍꯥꯏꯗꯤ ꯂꯥꯏꯟꯗ ꯆꯠꯄꯗꯨꯗꯤ ꯃꯐꯝ ꯃꯐꯝꯗꯣ ꯈꯥꯝꯃꯣ ꯃꯇꯦꯛ ꯃꯇꯦꯛ ꯍꯥꯏꯕꯗꯨꯗꯤ ꯌꯥꯔꯣꯏꯗꯅ ꯍꯣꯏ ꯍꯝ ꯄꯨꯔ ꯆꯠꯂꯗꯤ ꯃꯐꯝ ꯃꯐꯝꯗꯣ ꯁꯤꯅꯤ ꯁꯤꯅꯤ ꯁꯤꯅꯤ ꯊꯤꯔ ꯑꯗꯨꯝ ꯆꯠꯄꯗꯨ ꯆꯨꯗꯤ ꯅꯨꯡꯗꯤ ꯅꯨꯡꯉꯥꯏꯗꯣꯏꯅꯦꯕ
ꯑꯗꯨꯅꯗꯤ ꯍꯦꯜꯅꯤꯀꯣ ꯃꯊꯗꯤ ꯆꯠꯅꯤꯡꯕꯗꯣ ꯃꯌꯥꯝ ꯐꯪꯉꯅꯤꯕ ꯂꯝ ꯗꯣ ꯂꯥꯏꯟꯗꯒ ꯆꯠꯂꯗꯤ ꯕꯔꯥ ꯌꯥꯝ
ꯑꯥ ꯑꯗꯨ ꯍꯜꯂꯛꯄꯒꯤ ꯗꯨꯗꯅ ꯁꯣꯝ ꯄꯩꯕꯨꯜ ꯂꯝ ꯆꯥꯎꯔꯣꯝꯗ ꯊꯧꯔꯛꯑꯒ ꯁꯉꯥꯏ ꯌꯦꯡꯉꯛ ꯌꯥꯔꯦ ꯑꯗꯒꯤꯗꯤ ꯁꯉꯥꯏ ꯐꯦꯁꯇꯤꯚꯦꯜ ꯇꯧꯕꯒꯤ ꯀꯔꯤ ꯄꯥꯛꯔꯅꯣ ꯍꯥꯏꯕꯅꯦꯕꯀꯣ ꯑꯗꯨꯒꯤ ꯄꯥꯛ ꯇꯨꯃꯒ ꯆꯪꯉꯛꯄ ꯌꯥꯔꯦ ꯀꯩꯝꯇꯕꯨꯗꯤ ꯂꯩꯇꯦꯕꯀꯣ ꯑꯗꯨꯑꯣꯏꯁꯨ ꯃꯐꯝꯗꯣ ꯌꯥꯝ ꯆꯥꯎꯕ ꯁꯨꯝ ꯆꯠꯅꯕꯗꯣ
ꯍꯣꯏ ꯑꯗꯨꯁꯨ
ꯌꯥꯏ ꯄꯠꯇ
ꯑꯗꯨꯏꯁ ꯃꯣꯏꯔꯥꯡꯒꯨꯝꯕ ꯁꯣꯝ ꯅꯁꯥꯏꯁꯦ ꯀꯣꯏꯕꯨꯝꯒꯨꯝꯕꯗꯤ ꯑꯗꯨꯝ ꯂꯩꯕ ꯃꯉꯥꯂꯗꯦ ꯑꯩꯈꯣꯏꯁꯦ
ꯂꯩ ꯌꯥꯝꯅ ꯀꯣꯏꯐꯝꯗꯤ
ꯍꯣꯏ ꯏꯆꯦ ꯊꯥꯏꯅꯤꯡꯉꯤꯗꯦ ꯏꯁꯀꯥꯔꯁꯟꯒꯗꯤ ꯆꯠꯄ ꯀꯥꯟꯗ ꯍꯩꯀꯛꯀꯗꯣ ꯌꯥꯝ ꯌꯨꯝꯃꯟꯅ ꯑꯩꯅꯦ
ꯑꯁ ꯌꯣꯟꯕꯅꯤ ꯍꯧꯖꯤꯛꯁꯨ ꯌꯣꯜꯂꯝꯃꯅꯤ ꯃꯌꯥꯝ ꯁꯦꯟꯗ꯭ꯔꯥꯗ ꯃꯣꯏꯗꯤ ꯀꯃꯥꯏꯅ ꯑꯃꯕꯨꯛ ꯊꯝꯝꯕꯅꯣ ꯈꯪꯒꯦꯕ ꯀꯣ ꯑꯗꯨꯝ ꯃꯇꯝ ꯅꯠꯇꯕꯗꯁꯨ ꯃꯣꯏ ꯀꯣꯏꯕ ꯂꯥꯛꯄꯒꯤ ꯁꯤꯠꯂꯦꯗꯅ ꯄꯨꯊꯣꯛꯑ ꯌꯣꯜꯂꯦꯕ ꯑꯗ ꯃꯣꯏ ꯃꯤꯅ ꯁꯨꯝ ꯍꯥꯏꯅꯕꯗ ꯃꯣꯏꯗꯤ ꯀꯩꯅꯣꯗ ꯂꯩꯕꯥꯛꯇꯒꯨꯝꯕ ꯇꯧꯊꯣꯛꯑꯒ ꯐꯨꯝꯃꯒ ꯊꯝꯃꯦ ꯀꯁꯨ ꯍꯥꯏ ꯍꯀ ꯑꯔꯤꯕꯗꯨ ꯑꯔꯤꯕꯒꯤ ꯃꯑꯣꯡ ꯑꯗꯨꯗꯨꯒ ꯃꯇꯝ ꯅꯠꯇꯕ ꯀꯥꯟꯗ ꯃꯣꯏ ꯐꯨꯠꯂꯒ ꯌꯣꯜꯂꯒ ꯄꯩꯁꯥꯗꯨꯣ ꯍꯦꯟꯅ ꯇꯥꯡꯅ ꯌꯣꯟꯕꯗ ꯀꯧꯇꯥ ꯑꯃꯗ ꯂꯨꯄꯥ ꯍꯥꯏ ꯍꯥꯏꯅꯗꯤ ꯂꯣꯛꯇꯥꯛꯁꯤꯗ ꯍꯩꯀꯛ ꯏꯜꯂꯤꯒꯦ ꯍꯦꯛ ꯄꯁꯟꯅ ꯍꯧꯔꯝꯃꯦ ꯍꯥꯏꯌꯦꯕ ꯑꯗ ꯍꯧꯖꯤꯛ ꯃꯤ ꯌꯥꯝꯈꯜꯂꯛꯄ ꯒꯤꯔꯥ ꯅꯠꯇ꯭ꯔꯒ ꯍꯥꯏꯗꯤ ꯃꯇꯝꯁꯤꯒꯤ ꯍꯋꯥ ꯅꯨꯡꯁꯤꯠꯀ ꯆꯥꯟꯅꯗꯕꯒꯤ ꯃꯥꯡꯈ꯭ꯔꯤꯔꯥ ꯀꯩꯅꯣ ꯈꯪꯗꯦ ꯍꯥꯏꯗꯤ ꯄꯥꯛ ꯄꯥꯛꯎꯒꯦ ꯐꯪꯈꯤꯗ꯭ꯔꯦꯕ ꯑꯗꯒꯤ ꯃꯐꯝ ꯈꯔ ꯑꯥ ꯂꯣꯛꯇꯥꯛ ꯃꯌꯥꯏ ꯈꯔ ꯂꯥꯞꯄ ꯃꯐꯝꯗ ꯃꯥꯥꯏ ꯍꯧꯔꯁꯨꯀꯣ ꯍꯥꯏꯗꯤ ꯁꯨꯝ ꯃꯌꯥꯝꯒꯤ ꯑꯣꯏꯕ ꯍꯧꯔꯛꯄ ꯃꯐꯝꯗꯨꯕꯨ ꯃꯥꯒꯤ ꯃꯥꯒꯤꯒ ꯀꯟꯁꯤꯟꯅꯗꯅ ꯀꯣ ꯑꯗꯨꯃꯥꯏꯅ ꯇꯧꯅꯔꯦ ꯍꯧꯖꯤꯛꯇꯤ
ꯎꯝ ꯑꯗꯣ ꯏꯆꯦ ꯀꯩꯅꯣ ꯇꯧ ꯭ꯔ ꯂꯣꯛꯇꯥꯛꯁꯤꯗ ꯀꯩꯅꯣ ꯊꯝꯕꯥꯜꯒꯨꯝꯕꯁꯨꯠꯂꯝꯝꯃꯗ꯭ꯔꯣ ꯍꯧꯖꯤꯛꯁꯦ
ꯑ ꯁꯥꯠꯂꯦ ꯁꯦꯟꯗ꯭ꯔꯥꯗꯁꯨ ꯌꯥꯝꯅꯗꯤ ꯁꯥꯠꯂꯦꯕ ꯑꯗꯨ ꯊꯥꯏꯅꯒꯤ ꯄꯁꯥꯠꯇꯣ ꯑꯗꯨꯃꯥꯏꯅꯗꯤ ꯁꯥ ꯍꯥꯏꯗꯤ ꯂꯝ ꯀꯣꯏꯕ ꯂꯥꯛꯄ ꯃꯌꯥꯝꯁꯤꯅ ꯈꯤꯇꯪ ꯍꯧꯒꯠꯂꯛꯄ ꯊꯤꯡꯒꯠꯂꯛꯄ ꯁꯥꯠꯇꯣꯛꯇ꯭ꯔꯤꯉꯩꯁꯤꯗ ꯑꯗꯨꯝ ꯍꯦꯛꯇꯣꯛꯄꯗꯣ ꯑꯗꯨꯅ ꯐꯖꯅ ꯁꯥꯠꯄ ꯉꯝꯗ꯭ꯔꯦꯕ ꯊꯥꯏꯅꯗꯤ ꯑꯩꯈꯣꯏꯅꯒ ꯈꯔ ꯄꯤꯛꯏꯉꯩ ꯃꯇꯝꯗꯗꯤ ꯃꯌꯥꯝ ꯍꯧꯕꯁꯦ ꯐꯖꯅ ꯁꯛ ꯀꯥꯏꯕ ꯊꯝꯆꯦꯠꯀꯥꯁꯦꯠ ꯑꯗꯨꯛꯀꯤ ꯃꯇꯤꯛ ꯄꯥꯜꯂꯦꯕ ꯑꯗꯨꯒ ꯍꯥꯏꯗꯤ ꯃꯇꯝꯗꯨꯗꯗꯤ ꯂꯝ ꯀꯣꯏꯕ ꯂꯥꯛꯑꯁꯨ ꯑꯗꯨꯃꯥꯏꯅ ꯍꯤ ꯇꯣꯡꯕ ꯑꯥꯠ ꯍꯞꯇꯥꯅ ꯍꯣꯟꯗꯣꯛꯄ ꯑꯗꯒꯤ ꯁꯨꯃꯥꯏꯅ ꯃꯣꯇꯣꯔ ꯕꯣꯠꯀ ꯂꯩꯕ ꯇꯧꯕꯁꯦ ꯇꯧꯗ꯭ꯔꯦꯕ ꯇꯧꯗꯦꯕ ꯅꯍꯥꯟꯋꯥꯏꯗꯤ ꯑꯗꯨꯝ ꯍꯤ ꯏꯆꯝ ꯆꯝꯕ ꯇꯧꯕ ꯑꯗꯨꯃꯥꯏꯅ ꯇꯧꯔꯒ ꯑꯗꯒꯤꯗꯤ ꯁꯨꯝ ꯀꯣꯏꯕ ꯂꯥꯛꯑꯁꯨ ꯌꯦꯡꯉꯒꯗꯪ ꯇꯣꯛꯑꯦ ꯀꯩꯁꯨ ꯍꯤ ꯍꯣꯠꯄꯒꯤ ꯊꯕꯛꯇꯣ ꯇꯧꯗꯦꯕ ꯍꯧꯖꯤꯛꯅ ꯍꯤ ꯇꯣꯡꯕ ꯍꯤ ꯇꯣꯡꯕꯅ ꯍꯣꯜꯍꯜꯂꯅꯤ ꯑꯗꯨꯅ ꯍꯧꯕ ꯊꯔꯣ ꯊꯝꯕ ꯂꯣꯏ ꯍꯦꯛꯛꯇꯠꯂꯅꯤ ꯑꯗꯨꯅ ꯑꯃ ꯃꯄꯨꯡ ꯃꯔꯩ ꯐꯥꯅ ꯁꯥꯠꯄ ꯉꯝꯗꯕꯗꯣ ꯃꯥꯡꯁꯤꯜꯂꯛꯑꯦꯗ ꯂꯣꯏꯅ ꯑꯣ ꯃꯣꯅ ꯑꯣꯜꯂꯦꯕ ꯊꯥꯏꯅꯒꯤ ꯐꯖꯕꯗꯨꯣ ꯌꯧꯗ꯭ꯔ ꯄꯣꯠꯅꯤ ꯀꯩꯁꯨ ꯑꯗꯒꯤ ꯊꯅꯥ ꯁꯤꯅ ꯈꯦꯟꯖꯣ ꯌꯣꯟꯅꯕꯅꯦ ꯃꯣꯏꯒꯤ ꯃꯤꯃꯤ ꯁꯤꯡꯖꯨ ꯇꯧ ꯇꯧ ꯌꯣꯟꯕꯗꯨꯒꯤ
ꯑꯣ ꯍꯦꯛꯇꯣꯛꯑꯕꯅ ꯄꯥꯟꯕ ꯐꯖꯅ ꯌꯥꯝꯁꯨ ꯉꯝꯗ꯭ꯔꯕꯣ
ꯉꯝꯗꯔꯦ ꯉꯝꯘꯔꯦ ꯑꯗꯨ
ꯎꯝ ꯍꯣꯏ ꯑꯥꯗꯣ ꯏꯆꯦ ꯁꯇ ꯑꯇꯩꯒꯤꯗꯣ ꯑꯗ ꯍꯥꯏꯅꯔꯁꯦ
ꯍꯥꯏꯅꯔꯁꯦ ꯍꯥꯏꯅ ꯅꯣꯏꯆꯦ ꯍꯣꯏ ꯀꯔꯤꯁꯨ ꯄꯥꯎ ꯄꯤꯈꯣ
ꯁꯥꯟꯅꯊꯣꯛꯑꯁ ꯑꯗꯨꯒ ꯀꯩꯀꯩ ꯄꯨꯕ ꯈꯣꯠꯄꯗꯣ ꯀꯃꯥꯏꯅ ꯇꯧꯕ ꯀꯩꯀꯩ ꯁꯥꯗꯣꯏꯔꯤꯕ ꯈꯣꯠꯇꯣꯏꯔꯤꯕꯗꯣ ꯈꯟꯅꯔꯁꯤ
ꯈꯟꯔꯥꯁꯤ ꯇꯧꯔꯁꯤ ꯇꯧꯔꯁꯤ ꯀꯃꯥꯏ
ꯍꯣꯏ ꯍꯣꯏꯆꯦ ꯍ ꯍꯣꯏꯁꯦ ꯍꯁꯦ